ꯍꯂꯣ ꯑꯣ ꯇꯥꯔꯦ
ꯇꯥꯔꯕꯣ
ꯆꯔꯦ ꯍꯧꯖꯤꯛꯇ ꯆꯥꯕ ꯂꯣꯏꯔꯒ ꯂꯩꯌꯦ
ꯀ ꯊꯕ ꯇꯕ ꯅꯅꯨꯡꯉꯁꯤꯗꯤ
ꯍꯧꯖꯤꯛꯁꯦ ꯉꯥꯏꯍꯥꯛ ꯀꯦꯁꯕꯨꯛ ꯑꯋꯥꯠꯄꯗꯣ ꯌꯦꯡꯁꯤꯒꯅ ꯂꯩꯌꯦ
ꯌꯦꯡꯍꯧꯔꯣ ꯌꯦꯡꯍꯧꯔꯣ ꯃꯇꯝ ꯂꯩꯔꯤꯉꯩꯗ ꯃꯄꯥꯟꯗ ꯊꯣꯛꯂꯛꯏꯅꯦ ꯌꯥꯝ ꯁꯥꯕꯒꯤ ꯀꯅꯒꯤ
ꯑꯣ ꯍꯣꯏ ꯁꯥꯏꯦ
ꯑ ꯁꯥꯁꯨꯣ ꯆꯥꯛ ꯅꯣꯡꯁꯨꯣ ꯇꯥꯒꯂꯦ ꯀꯥꯟꯗꯋꯦꯗꯔꯁꯦꯒ ꯇꯥꯔꯦ
ꯍꯣꯏ ꯏꯁ꯭ꯄꯣꯡꯁꯦ ꯇꯔꯥ ꯀꯥꯗꯧ
ꯎ ꯍꯣꯏ ꯑꯃꯨꯛꯀ ꯄꯨꯡ ꯇꯔꯥ ꯇꯥꯗꯧꯔꯦ ꯀꯨꯏꯗꯕꯅꯍ ꯑꯃ ꯑꯃꯨꯛ ꯆꯠꯄ ꯈꯪꯗꯦ ꯍꯧꯖꯤꯛꯀ
ꯀꯔꯤꯍꯌꯥꯗꯅ
ꯎ ꯇꯔꯒ ꯁꯤ ꯈꯥꯟ
ꯍꯣꯏ ꯌꯥꯝ ꯊꯨꯅ ꯆꯠꯂꯦ ꯄꯨꯡꯁꯨ ꯅꯨꯃꯤꯠꯁꯨ ꯃꯇꯝꯁꯦ ꯂꯣꯏꯅ
ꯑꯣ ꯍꯧꯖꯤꯛ ꯀꯖꯤ ꯑꯗꯨꯉꯥꯏꯅ ꯇꯒꯤ ꯊꯕꯛꯁꯦ ꯇꯊꯣꯛꯇ꯭ꯔꯗꯤ ꯌꯥꯗ꯭ꯔꯦ
ꯍꯣꯏ ꯍꯣꯏ ꯊꯕꯛꯀ ꯄꯥꯡꯊꯣꯛꯄ ꯉꯝꯗ꯭꯭ꯔꯔꯤꯗ
ꯍꯣꯏ ꯊꯕꯛꯀ ꯄꯥꯡꯊꯣꯛꯄ ꯉꯟꯗ꯭ꯔꯦ ꯄꯥ ꯌꯥꯝ ꯃꯥꯟꯂ
ꯎꯝ ꯉꯁꯤꯗꯤ ꯀꯔꯤ ꯀꯔꯤ ꯇꯧꯔꯅꯤ
ꯀ꯭ꯂꯥꯁꯇꯅꯤ ꯄꯨꯗꯒ
ꯑꯣ
ꯑꯗ
ꯑꯁꯨꯀꯣꯁꯇꯣꯏꯅ
ꯑꯣ
ꯅꯣꯏꯒꯤ ꯋꯦꯗꯔ ꯀꯔꯤ ꯇꯧꯕ꯭ꯔꯣ ꯅꯨꯡꯉꯥꯏꯕ꯭ꯔꯣ
ꯉꯁꯤ ꯋꯥꯖꯦ ꯐꯝꯅꯥ
ꯎꯝ
ꯉꯁꯥꯏꯒꯤ ꯆꯨꯔꯝꯅꯤ ꯍꯧꯖꯤꯛꯇꯤ ꯆꯨꯨꯔ꯭ꯔꯦ
ꯑꯩꯈꯣꯏꯁꯨ ꯉꯁꯥꯏ ꯆꯨꯋꯦ ꯑꯗꯣ ꯍꯧꯖꯤꯛꯇꯤ ꯐꯥꯈ꯭ꯔꯦ
ꯑ ꯂꯝꯕꯤꯒꯤ ꯅꯨꯡꯉꯥꯏꯔꯝꯃꯒꯣꯏ
ꯍꯣꯏꯣꯏ ꯈꯔ ꯀꯟꯅ ꯆꯨꯔꯦꯗꯤ ꯐꯒꯗꯕꯅꯤ ꯍꯧꯖꯤꯛꯁꯨ
ꯍꯣꯏ
ꯑꯗꯨꯒ ꯃꯩ ꯂꯥꯛꯇꯕꯤꯀꯣ
ꯎ ꯌꯥꯅꯤ ꯑꯣꯁꯤ ꯀ꯭ꯂꯥꯁꯂꯕ ꯇꯥꯟ ꯂꯅꯤ ꯇꯧꯒꯔ ꯇꯧ
ꯎꯝ ꯑꯥꯁ ꯌꯥꯎꯕ ꯊꯂꯦꯗ
ꯎꯝ
ꯅꯣꯏ ꯃꯆꯤꯟ ꯃꯅꯥꯎ ꯀꯌꯥꯅꯣ
ꯍꯥꯥ ꯑꯩ ꯏ ꯏꯩꯅꯣ ꯇꯔꯦꯠ ꯂꯩ ꯑ ꯅꯨ ꯄꯥꯔꯒ
ꯀꯔꯤꯍꯥꯢꯕ
ꯏꯆꯦ ꯅ ꯀꯔꯤ ꯂꯩꯕꯏꯗꯣ
ꯇꯔꯦꯠ
ꯎꯝ
ꯌꯥꯝꯃꯟꯗ꯭ꯔꯣ
ꯃꯥ ꯄꯕꯨꯅ ꯄꯣꯛꯄꯤꯔꯅꯤꯅ ꯀꯝꯇ ꯍꯥꯏꯕ ꯉꯝꯖꯗ꯭ꯔꯦ ꯑꯩꯈꯣꯏꯗꯤ
ꯅꯪꯗꯤ ꯍꯌꯦꯡ ꯋꯥꯏ ꯅꯪꯁꯨ ꯑꯗꯨꯃꯥꯏꯅ ꯇꯧꯒꯗ꯭ꯔꯣ
ꯃ ꯍ ꯀ ꯑꯗꯨ ꯄ꯭ꯂꯥꯟ ꯇꯧꯗ꯭ꯔꯦꯗꯤ ꯌꯥꯗ꯭ꯔꯦ ꯀꯥꯏꯅꯣ
ꯌꯥꯝ ꯃꯁꯨ ꯐꯥꯏꯗ ꯏ ꯇꯒꯗ
ꯍꯣꯏ ꯂ ꯑꯃ ꯆꯥꯎꯊꯣꯛꯈ꯭ꯔꯕꯅꯤꯅ ꯍꯧꯖꯤꯛꯇ ꯍꯥꯏꯗ ꯑꯣꯏꯔꯁꯨ ꯃꯣꯏꯅ ꯍꯣꯠꯅꯔꯒ ꯑꯗꯨꯝ ꯀꯟꯅ ꯇꯧꯔꯛꯄꯒꯤ ꯑꯩꯈꯣꯏꯒꯤꯁꯨ ꯐꯥꯔꯅꯦꯕ ꯃꯥ ꯇꯥꯏ ꯑꯦ ꯑꯩꯈꯣꯏ ꯂꯩꯔꯗꯤ ꯌꯣꯛꯄ ꯉꯝꯃꯔꯣꯏ ꯄꯣꯛꯄꯤꯔꯁꯨ
ꯑꯉꯥꯡ ꯑꯣꯏꯔꯤꯉꯩꯗꯗꯤ ꯋꯥꯒꯅꯤ ꯑꯗꯨꯕꯨ ꯃꯣꯏꯅ ꯍꯌꯦꯡ ꯈꯋꯥꯏ ꯆꯥꯎꯕ ꯀꯥꯟꯗꯗꯤ ꯑꯃꯨꯛ ꯅꯨꯡꯉꯥꯏꯇꯣꯏꯅꯤ
ꯍꯔꯥꯡ ꯍꯥꯏꯇꯅꯤ
ꯑꯃꯔꯣꯝꯗ ꯍꯥꯏꯔꯤꯗꯤ ꯑꯉꯥꯡ ꯌꯥꯝꯕꯁꯨ ꯐꯩꯌꯦꯗ
ꯅꯣꯢ ꯅꯆꯤꯟ ꯅꯅꯥꯎ ꯀꯌꯥꯅꯣ ꯅꯪꯒꯤ
ꯑꯩꯗꯤ ꯑꯅꯤ
ꯑꯣꯗꯤ ꯌꯥꯝꯗꯦꯍꯦ ꯑꯗꯨꯗꯤ ꯌꯥꯝꯃꯟ ꯀꯗꯦ ꯈꯅꯤ꯭ꯔ ꯇꯅꯤꯡꯁꯨ ꯏꯀꯣꯅꯣꯃꯤ ꯆꯅꯤ ꯃꯗꯨ ꯌꯦꯕꯨꯣ
ꯍꯌꯦꯡꯋꯥꯏ ꯑꯩ ꯁꯨꯝꯕꯒꯤꯗꯤ ꯑꯗꯨꯝ ꯀꯩꯅꯣ ꯇꯧꯔꯅꯤꯗ
ꯑꯣꯗꯤ ꯄꯅ ꯄꯕ ꯉꯅꯗꯤ
ꯎꯝ ꯔꯤ ꯄꯣꯛꯇ ꯂ ꯑꯩꯗꯤ
ꯍ ꯑ ꯅꯅ ꯄꯣꯛꯀꯅꯦ ꯐ ꯄꯣꯛ ꯆꯔ ꯑꯩ ꯀꯩ ꯀꯪꯇ ꯍꯥꯏꯕ ꯉꯝꯖꯒꯦ
ꯊꯕꯛ ꯂꯩꯇ꯭ꯔꯔꯤꯀꯥꯟꯁꯨ ꯂꯩꯍꯜꯂꯦꯗ
ꯍ ꯐꯖꯥꯏ ꯐꯖꯥꯏ ꯑꯗꯨ ꯇ ꯂ ꯑꯩꯣ ꯍꯧꯖꯤꯛꯀ ꯀꯔꯤ ꯑꯣꯏꯔꯤ ꯌꯥꯝ ꯅꯊꯧꯅꯦ ꯑꯣꯏꯄꯅꯤꯔꯒ
ꯍꯛꯁꯦ
ꯑꯣ ꯑꯣꯏꯀꯗ ꯦꯊ ꯂꯩꯥꯏ ꯊ ꯅꯣꯏꯗꯤ ꯎꯔꯤꯡꯒꯨꯝꯕ ꯊꯣꯛꯇ꯭ꯔꯣ
ꯊꯣꯛꯑꯦ ꯌꯥꯝꯅ ꯊꯣꯛꯑꯦ
ꯏ ꯍꯧꯖꯤ ꯇꯗ ꯍꯣꯏ ꯇꯥꯔ ꯏ ꯈꯥꯟ ꯇꯥꯔ ꯇꯥꯔ ꯇꯧꯈꯥꯕꯤꯅ
ꯑꯗꯨ ꯅꯪꯁꯨ ꯍꯥꯏꯕꯤꯕ ꯌꯥꯏꯅ
ꯍꯥ
ꯏꯁꯤꯡ ꯂꯥꯏꯔꯤꯛ ꯇꯩꯗꯤ ꯍꯥꯏꯕꯤꯕ ꯌꯥꯏꯅ ꯅꯪꯁꯨ
ꯅꯠꯇꯦ ꯑꯩ ꯆꯪꯃꯛꯀꯅꯤ ꯈꯔꯗꯤ ꯇꯥꯔꯤꯕ ꯇꯦꯇ
ꯈꯔ ꯇꯥꯔꯁꯨ ꯁꯤ ꯂꯩꯇꯦ ꯍꯥꯏꯔꯣ ꯍꯥꯏꯕ ꯌꯥꯂꯦ ꯅꯪꯀꯣ ꯅꯕꯨ ꯐꯠꯇꯤ ꯐꯠꯈꯤꯗ꯭ꯔꯦꯍꯦ ꯏꯕꯦꯝꯃ
ꯐꯔꯦ ꯐꯔꯦ ꯂꯍꯥꯟ ꯆ ꯀ ꯄꯥꯏ ꯂꯩ
ꯃꯤ ꯊꯦꯡꯗ꯭ꯔꯤꯉꯩꯁꯤꯗ ꯑꯩꯕꯨ ꯃꯇꯝ ꯃꯥꯡꯍꯟꯕꯅꯦꯕ
ꯑꯦ ꯁꯅꯤ ꯁ ꯅꯪ ꯇꯧꯂ ꯆꯥꯅꯤꯡꯕꯒꯤꯁꯨ ꯑꯣꯏꯔꯝꯅꯤ ꯅꯪꯒꯤ ꯈꯨꯅꯥꯥꯡꯁꯦ ꯑꯗ ꯋꯥꯁꯨꯝ ꯆꯠꯅꯤꯡꯉꯔ ꯍꯧꯖꯤꯦ
ꯍꯣꯏ ꯋꯥꯁꯞꯁꯨ ꯇꯧꯗ꯭ꯔꯤꯌꯦ
ꯑ ꯇꯧ ꯇꯧꯔꯥꯡ ꯃꯇꯥꯡ ꯃꯥꯡꯍꯟꯅꯤꯡꯉꯦꯗꯤ ꯍꯧꯖꯤꯛꯀ ꯄꯥ
ꯃꯣꯏꯗꯣ ꯊꯨ ꯊꯨꯅ ꯏꯁꯤꯡꯁꯨ ꯑꯣꯐ ꯇꯧꯕ ꯃꯥꯜꯂꯦꯅ
ꯍꯣꯏ ꯖꯨꯅꯤꯌꯔꯁꯤꯡꯁꯨ ꯃꯣꯏ ꯍꯦ ꯅꯥꯡꯗ꯭ꯔꯕ ꯃꯥꯜꯂꯦ ꯃꯣꯏꯁꯨ ꯀ꯭ꯂꯥꯁ ꯇꯧꯍꯅꯤꯡꯉ ꯇꯧꯕꯅꯤꯅ ꯑ
ꯑꯩꯀꯣ
ꯇꯥꯏꯌꯦ ꯇꯌꯦ ꯉꯠꯇ ꯍꯥꯏꯕ꯭ꯔ ꯎ ꯑꯠꯇ ꯍꯣ ꯅꯣꯡꯃꯗꯤ ꯑꯩꯗꯣ ꯐꯦꯁꯤꯌꯦꯜ ꯐꯖꯅ ꯇꯧꯕꯅꯤꯡꯉꯤ ꯑꯩꯒꯤ ꯃꯥꯏꯗꯣ ꯄꯩꯁꯥ ꯂꯩꯕ ꯃꯇꯝꯗ ꯅꯠꯇ꯭ꯔꯗꯤ ꯑꯣꯔꯗꯤꯡ ꯈꯔ ꯈꯔ ꯃꯆꯥ ꯃꯆꯥꯅꯤ ꯂꯩꯕ ꯌꯥꯝꯗꯤ ꯂꯩꯕ ꯑꯗꯨ ꯅꯠꯇꯦ ꯔꯁ ꯃꯥꯑꯕꯇꯥꯔꯦ
ꯎꯝ ꯇꯣ ꯍꯣꯏ ꯇꯧꯊꯣꯛꯄꯁꯨ ꯐꯒꯅꯤ ꯑꯩꯅ ꯇꯧ
ꯀꯔꯝꯍꯥꯟ ꯇꯧꯒꯅꯪ ꯅꯍꯥꯟ ꯐꯦꯁꯜ ꯇꯧꯕꯗꯣ ꯄ꯭ꯔꯣꯒ꯭ꯔꯦꯁ
ꯈꯪꯗꯦꯗ ꯑꯩꯗꯤ ꯈꯪꯗꯦ ꯑꯩꯒꯤꯗꯤ
ꯌꯥꯝꯅ ꯗꯤꯐ꯭ꯔꯦꯟꯁ ꯂꯩꯇꯕ ꯑꯗꯨ ꯂꯩꯕ꯭ꯔꯣꯪꯒꯤꯁꯦ ꯔꯤꯒꯨꯂꯔ ꯇꯧꯕ ꯀꯅꯤꯒꯤ ꯈꯪꯗꯣꯛꯇꯣꯏꯅꯦ ꯃꯔꯛ ꯃꯔꯛ ꯇꯧꯗꯤ ꯈꯪꯗꯣꯏꯅꯤꯡꯉꯥꯏ ꯃꯥꯟꯗꯦ
ꯎꯝ ꯑꯗꯨꯝ ꯔꯤꯒꯨꯂꯔ ꯑꯣꯏꯅ ꯇꯧꯔꯗꯤ ꯐꯥꯗꯣꯏꯕ
ꯍꯣꯏ
ꯑꯗꯨꯃꯥꯏꯅ ꯇꯧ ꯇꯕꯅꯤ
ꯎ ꯃꯥꯅꯦ ꯎ ꯅꯪ ꯅꯪꯗꯤ ꯉꯁꯤꯗꯤ ꯑꯗꯨꯝ ꯕꯖꯥꯔ ꯆꯠꯀꯔꯣꯅꯦꯒꯥ ꯀ꯭ꯂꯥꯁꯀꯨꯝ ꯂꯩꯔꯣ
ꯑꯩ ꯀ꯭ꯂꯥꯁ ꯆꯠꯇꯣꯏꯅꯦ ꯑꯩ ꯐꯅꯦꯛ ꯂꯧꯍꯅꯤꯡꯕꯅꯦ
ꯍꯕ ꯍꯥꯔꯅꯤꯉ ꯇꯥꯔꯦ ꯍꯧꯖꯤꯦꯗꯤ ꯂꯅꯥ ꯊ
ꯀꯔꯤꯌꯥꯕ
ꯑꯦ
ꯇꯥꯗ꯭ꯔꯦ ꯐꯖꯅ
ꯍꯧꯖꯤꯛꯀꯤ ꯗ꯭ꯔꯦꯁ ꯁꯠꯠꯇꯧ ꯅꯣꯏꯅ ꯇꯧꯔꯒꯦ ꯅꯒꯤ ꯇꯧꯈꯤꯕꯗ꯭ꯔꯣꯀꯨꯜꯠꯇ꯭ꯔ ꯁꯀꯨꯜ ꯂꯥꯛꯅꯤ ꯇꯧꯔꯤꯁꯦ
ꯇꯧꯔꯅꯤ ꯑꯩꯁꯨ ꯊꯦꯡꯔꯅꯦꯕ
ꯊꯦꯡꯒꯟꯕꯁꯨ ꯑꯣꯖ ꯅ ꯆꯩꯒꯟꯕꯥꯅꯤꯅ ꯀꯦ ꯕꯤꯠ ꯂꯩꯇꯦꯕꯥ
ꯍ ꯑꯗꯨ
ꯁ꯭ꯀꯨꯜ ꯂꯥꯛꯄ ꯀꯥꯟꯗ ꯊꯦꯡꯅꯥꯅꯤꯡꯉꯥꯏ ꯇꯧꯁꯦ ꯀꯣꯏꯔꯛꯑꯣ
ꯑꯩꯗꯤ ꯇꯥꯗꯦ
ꯀ꯭ꯂꯥꯁ ꯂꯥꯛꯄ ꯀꯥꯟꯗ ꯎꯅꯁꯦ ꯍꯥꯏꯕ ꯑꯩꯈꯣꯏꯒꯤ ꯀ꯭ꯂꯥꯁꯇ ꯂꯥꯛꯑꯣ ꯍꯥꯏꯕ
ꯀꯩ ꯍꯥꯏꯕꯅꯣ
ꯂꯣꯏꯁꯤꯜꯂꯛ ꯑꯥꯕꯣ
ꯑꯗꯨꯝ ꯂꯣꯏꯁꯤꯜꯂꯒꯦ ꯈꯔ ꯂꯩꯔꯒ ꯂꯣꯏꯒꯦ ꯇꯧꯔꯦ ꯍꯥꯏꯔꯁꯨ ꯌꯥꯗ꯭ꯔꯦ
ꯇꯥꯟꯂꯦꯗꯥ ꯐꯤꯁꯨꯅꯤꯉꯥꯏ ꯁꯨ ꯂꯩꯌꯦ
ꯎꯝ ꯑꯩꯁꯨ ꯐꯤꯁꯅꯦ ꯈꯔ ꯂꯩ ꯅꯨꯡꯁꯥ ꯁꯥꯕꯤꯗꯨꯁꯨ ꯂꯩꯅꯗ꯭ꯔꯒꯦ ꯐꯤꯔꯣꯟꯗꯣ ꯅꯨꯡꯉꯥꯏꯇꯦꯕꯥ
ꯑ ꯑꯩꯈꯣꯏꯒꯤ ꯔꯨꯝꯗꯥ ꯅꯨꯄꯥꯗ ꯌꯥꯝ ꯆꯣꯠꯄ ꯅꯨꯄꯤ ꯑꯃ ꯂꯩ ꯇ꯭ꯋꯦꯟꯇꯤ ꯐꯣꯔ ꯑꯋꯥꯔ ꯀꯣꯜ ꯇꯧꯔꯒ ꯂꯩꯝꯃꯥꯗꯤ
ꯃꯣꯏꯒꯤ ꯕꯣꯏꯐ꯭ꯔꯦꯟ ꯕꯨ ꯑꯗꯨꯝ ꯋꯥꯔꯤ ꯁꯅꯔꯒ ꯂꯩ ꯃꯥꯗꯤ
ꯅꯥꯃꯟꯅꯕꯤꯅꯠꯇꯔꯥ ꯃꯗꯨ
ꯅꯪꯒꯤ ꯕꯣꯏ ꯐ꯭ꯔꯦꯟꯗ ꯅꯪꯒꯤ ꯕꯣꯏ ꯐ꯭ꯔꯦꯟꯟꯅ ꯑꯩꯅ ꯅꯃꯥꯟꯅꯕꯤ ꯅꯪ ꯈꯜꯂꯝꯅꯤ ꯈꯜꯂꯤꯅꯦ ꯃꯗꯣ ꯑꯗꯨꯝ ꯀꯣꯜ ꯇꯧꯔꯒ ꯂꯩꯕ ꯃꯥꯗꯣ ꯇ꯭ꯋꯦꯟꯇꯤ ꯐꯣꯔ ꯑꯋꯥꯔ ꯍꯥꯏꯕ ꯇꯥꯔꯦ
ꯗ ꯑꯩꯗꯤ
ꯑꯦ ꯈꯪꯗꯔꯥꯗꯤ ꯅꯃꯥꯟꯅꯕꯤꯔ ꯈꯜꯂꯨꯔꯦ ꯑꯩꯗꯤ ꯀ꯭ꯂꯥꯁꯇ ꯆꯠꯄ ꯅꯥꯕꯥꯅꯤ ꯑꯗꯨꯝ ꯐꯝꯃꯤꯟꯅꯕꯒꯨꯝ ꯇꯧꯋꯤ ꯃꯔꯛ ꯃꯔꯛꯇ ꯂꯣꯟ ꯇꯣꯡꯉꯥꯟꯅ ꯅꯣꯏ ꯏꯪꯂꯤꯁꯅ ꯂꯣꯟꯕꯒꯨꯝ ꯇꯧꯗꯏꯅꯦ ꯑꯩꯈꯣꯏꯗꯤ ꯏꯪꯂꯤꯁ ꯈꯪꯗꯕꯒꯤ ꯒꯌ꯭ꯥꯟ ꯇꯥꯗꯦꯕ ꯎꯝ ꯎ
ꯃꯅꯤꯄꯨꯔ
ꯇꯥꯏꯌꯦ ꯇꯥꯏꯌꯦ
ꯂꯣꯏꯅ ꯁꯦꯝꯕ ꯍꯧꯔꯕ
ꯍꯣꯏ ꯀꯣꯛꯅꯤꯡꯉ ꯇꯧꯔꯒꯦ ꯀ꯭ꯂꯥꯁ ꯆꯠꯅꯤꯡꯉ ꯇꯧꯔꯒꯦ ꯅꯣꯡꯃꯗꯒꯤ ꯑꯃꯛ ꯀꯛꯄ ꯈꯣꯠꯅꯅꯤꯡꯉ ꯇꯧꯔꯁꯦ ꯃꯇꯝ ꯐꯥꯕ ꯅꯨꯃꯤꯠꯇ ꯅꯪꯁꯨ ꯊꯨꯅ ꯂꯥꯛꯅꯤꯉꯦ ꯇꯧꯑꯣ ꯅꯠꯇ꯭ꯔꯗꯤ ꯀ꯭ꯂꯥꯁ ꯊꯦꯡꯉꯗꯤ ꯅꯪ ꯃꯄꯥꯟꯗ ꯂꯦꯞꯆꯅꯤꯀꯣ
ꯍꯣꯏ ꯍꯣꯏ ꯐꯔꯅꯥꯅ ꯇ
ꯈ꯭ꯔꯤꯒꯦ ꯍꯧꯖꯤꯛꯀꯥꯟ ꯌꯥꯝꯅ ꯊꯦꯡꯒꯟꯕꯗꯣ ꯑꯩꯗꯤ ꯅꯪꯕꯨꯁꯨ ꯉꯥꯛ ꯑꯣꯏꯔꯤꯅꯦ
ꯊꯍꯗꯦ ꯑ
ꯑꯗꯨꯝ ꯊꯦꯡꯒꯟꯕ ꯇꯧꯋꯦ ꯅꯪꯗꯣ